ꯍꯥꯥ ꯍꯜꯂꯣ ꯇꯥꯔꯕ꯭ꯔꯥ
ꯍꯜꯂꯣ
ꯑꯣ ꯇꯔꯥ
ꯀꯔꯤꯅꯣ ꯅꯪꯅ ꯀꯥꯎ ꯋꯥꯠꯄ꯭ꯔꯥ
ꯑꯣꯄꯥ ꯃꯥꯗ ꯍꯦ
ꯅꯀꯧ ꯋꯥꯠꯄ꯭ꯔꯥ ꯅꯅꯥ ꯀꯣꯟ ꯋꯥꯠꯄ꯭ꯔꯥ ꯅꯅꯥꯇꯣꯟ ꯁꯨꯗꯕ꯭ꯔꯥ
ꯈꯪꯗ꯭ꯔꯦ
ꯏꯁ ꯏꯁꯩꯃꯛꯁꯨ ꯁꯨꯕ ꯃꯥꯜꯂꯦ ꯑꯁꯤꯁꯦ ꯅꯥ ꯇꯣꯗꯣ ꯍ ꯍ ꯍꯣꯔ ꯍꯣꯟꯐꯝꯗꯣ ꯑꯃꯈꯛꯇꯪ ꯑꯣꯏꯕ ꯃꯥꯜꯜꯂꯤꯦ ꯅꯪꯁꯨ ꯈꯪꯗꯦ ꯑꯩ
ꯌꯦꯁ
ꯑꯩꯅ ꯐꯥꯒꯤ ꯇꯧꯔꯒ ꯅꯪꯅ ꯈꯪꯗꯦ ꯍꯥꯏ ꯇꯁꯦꯡ ꯃꯣꯏꯁꯨ ꯑꯣꯏꯔꯕ ꯃꯥꯜꯂꯦ ꯃ ꯄ ꯑꯩ ꯄꯑꯃꯤꯗ
ꯑꯩ ꯄꯝ ꯇ ꯍꯥꯏꯦ ꯑ ꯍꯧꯖꯤꯛꯇꯤ ꯑꯗꯨꯝ ꯂꯩꯕ꯭ꯔꯥ ꯅꯠꯇ꯭ꯔꯒ ꯊꯕꯛ ꯁꯨꯕ꯭ꯔꯥ
ꯍꯧꯖꯤꯛꯇꯤ ꯁꯨꯗꯦꯗ ꯕꯣꯔꯥꯗ ꯐꯧ ꯍꯨꯅꯤꯡꯉꯥꯏ ꯄꯨꯔꯥ ꯄꯗꯣ ꯈꯥꯏꯗꯣꯛꯑꯒ ꯂꯩꯕ ꯍꯥꯏꯇꯥꯔꯦ
ꯑꯣ
ꯅꯣꯏꯗꯤ ꯂꯧꯅꯤꯡꯕ꯭ꯔꯥ ꯀꯃꯥꯏꯅ ꯇꯧꯕ꯭ꯔꯥ ꯄꯝꯐꯦꯟ ꯇꯧꯕ꯭ꯔꯥ ꯅꯣꯏꯗꯤ
ꯈꯪꯗꯦ ꯑꯩꯗꯤ ꯂꯥꯎ ꯂꯥꯎ ꯇꯧꯕ ꯑꯗꯨꯒꯨꯝꯕꯗꯣ ꯈꯪꯗꯦꯗ
ꯐꯩꯅꯦ ꯃꯤ ꯂꯧꯥꯎꯖꯗ꯭ꯔꯗꯤ ꯏꯁ ꯅꯨꯡꯉꯥꯏꯕꯅꯦꯍꯦꯟꯅ ꯂꯧꯥꯎꯖꯗꯕꯁꯨ
ꯑꯩꯗꯤ ꯆꯠꯅꯤꯡꯉꯦ ꯑꯗꯨꯒꯨꯝꯕꯗꯣ ꯑꯦꯛꯁꯄꯤꯔꯤꯌꯦꯟꯁ ꯂꯩꯅꯤꯡꯉꯦ ꯍꯥꯏꯔꯒ
ꯑꯦꯁ ꯅꯪ ꯅꯨꯄꯥꯅ ꯌꯥꯗꯕ
ꯑꯦꯦꯍꯦ ꯅꯨꯄꯥꯅ ꯌꯥꯗꯕ ꯍꯥꯏꯔꯒ
ꯏꯁ ꯅꯪ ꯍꯤꯔꯣꯅ ꯁꯥꯎꯔꯝꯒꯅꯤ ꯂꯧ ꯆꯠꯀꯦ ꯆꯠꯅꯤꯡꯉꯦ ꯍꯥꯏꯔꯁꯨ ꯏꯁ ꯆꯂꯅ ꯆꯂꯅ
ꯋꯥꯔꯤꯁꯦ ꯖꯥꯠ ꯖꯥꯠ ꯄꯨꯊꯣꯔꯛꯑꯦꯀꯣ ꯃꯤꯗꯤ
ꯏꯁꯖꯅꯇ ꯍ ꯃꯤ ꯑꯦ ꯑꯩꯗꯤ ꯃꯤꯅꯦ ꯑꯗꯨꯗꯤ ꯅꯪꯗꯤ ꯁꯥꯔꯣ ꯑꯗꯨ
ꯌꯥꯏ ꯌꯥꯏ ꯅꯪꯁꯨ
ꯑꯁꯥꯏ ꯅꯥꯏꯇꯃꯤ ꯅꯅꯥꯏꯟꯇ ꯁꯥꯥ ꯑꯣꯏꯔ ꯊꯅ ꯀꯥꯅꯤꯡꯗꯤꯣ
ꯎꯝ ꯈꯨꯅꯣꯛꯇꯣ ꯌꯥꯝ ꯅꯨꯡꯁꯤꯌꯦꯀꯣ ꯃꯥꯛꯀ ꯄꯤꯔꯗꯤ ꯆꯥꯝꯃꯗ ꯆꯅꯤ ꯆꯅꯤꯒꯨꯝꯕ ꯌꯥꯎꯔꯅꯤ
ꯍꯦ ꯍꯦ
ꯑꯁ ꯍꯧꯖꯤꯛꯅ ꯑꯃꯨꯛ ꯊꯤꯈ꯭ꯔꯦ ꯑꯗꯨꯗꯤ ꯃꯥꯔꯛ ꯇꯥꯡ ꯇꯔꯥꯗ ꯐꯥꯎ ꯇꯔꯥꯗ ꯇꯪꯈꯥꯏ ꯐꯥꯎ ꯖꯤꯔꯣ ꯇꯪꯈꯥꯏꯐꯥꯎ ꯄꯤꯅꯤꯡꯗꯦ ꯈꯤꯇꯪ ꯀꯣꯜꯂꯒ ꯄꯤꯅꯤꯡꯉꯦꯍꯦ ꯑꯗꯨꯗꯤ
ꯎꯝ ꯅꯊꯟꯗ ꯆꯥꯏꯌꯦꯅꯦ ꯑꯁ ꯅꯪꯒꯤ ꯅꯪꯒꯤꯗꯤ ꯍꯋꯥꯏꯒꯤ ꯋꯥꯔꯤ ꯈꯛꯇꯛ ꯑꯣꯏꯔꯅꯤꯅꯦ ꯑꯗꯨꯗꯤ
ꯍꯋꯥꯏ ꯍꯋꯥꯏ ꯋꯥꯔꯤꯗ ꯍꯧꯔꯗꯤ ꯍꯋꯥꯏ ꯋꯥꯔꯤꯗ ꯑꯃꯨꯛ ꯂꯣꯏꯁꯟ ꯇꯥꯕꯅꯦ ꯀꯔꯤꯅꯣ
ꯆꯨꯝꯗ꯭ꯔꯣ ꯑꯩꯈꯣꯏ ꯈꯣꯡꯒꯤ ꯑꯩꯈꯣꯏꯒꯤ ꯄꯥꯈꯪꯗꯣ ꯑꯩꯈꯣꯏ ꯈꯨꯟꯒꯤ ꯄꯥꯈꯪꯗꯣ
ꯍꯥ
ꯑꯩꯈꯣꯏ ꯈꯨꯟꯒꯤ ꯄꯥꯈꯪꯗꯣ ꯐꯥꯎꯅꯗ꯭ꯔꯕ꯭ꯔꯥ ꯍꯟꯗꯛ ꯃꯔꯛ
ꯑꯦ ꯑꯦ ꯑꯦ ꯈꯪꯗꯦ ꯅꯣꯏ ꯈꯨꯟꯒꯤ ꯄꯥꯈꯪꯗꯣ
ꯎꯁ ꯅꯍꯥꯟ ꯅꯨꯕꯥꯅꯤ ꯆꯠꯃꯤꯟꯅꯔ ꯂꯩꯔꯝꯃꯒ ꯈꯪꯗꯦ ꯍꯥꯏ ꯅꯆꯤꯟ ꯈꯨꯊꯤꯗꯣ
ꯎꯕ꯭ꯔꯥ ꯎꯕ꯭ꯔꯥ ꯅꯪ ꯎꯕ꯭ꯔꯥ ꯃꯤꯠꯇꯨ ꯅꯪ ꯎꯕ꯭ꯔꯥ
ꯎꯗ꯭ꯔꯗꯤ ꯅꯨꯕꯥꯅꯤ ꯀꯩꯅꯣ ꯁꯣꯄꯤꯡ ꯑ ꯀꯠ ꯀꯠ ꯀꯅꯥꯒꯤ ꯈꯣꯡꯒ꯭ꯔꯥꯎ ꯔ ꯅꯪ ꯅꯕꯥꯅꯤ ꯂꯩꯔꯤꯗꯣ
ꯑꯦꯁ ꯀꯅꯥꯒꯤ ꯈꯣꯡꯒ꯭ꯔꯥꯎ ꯈꯪꯉꯦꯍꯦ ꯃꯤꯁꯦ
ꯏꯁ ꯑꯩꯅ
ꯀꯔꯤ ꯀꯔꯤꯅꯣ ꯉꯥꯒꯨꯝꯕ ꯀꯔꯤ ꯈꯨꯡꯒꯨꯞꯒꯨꯝꯕ ꯂꯩꯔꯀꯥꯟꯗ ꯍꯥꯞ ꯄ ꯐꯨꯔꯤꯠ ꯈꯨꯡ ꯐꯤꯔꯣ ꯈꯣꯡꯒꯥꯎꯗ ꯅꯨꯕꯥꯅꯤꯅ ꯇꯥꯡ ꯇꯥꯡꯅ ꯂꯩꯕꯗ ꯑꯁ ꯄꯩꯁꯥꯗ ꯄꯥꯝꯃꯨꯑꯦ ꯑꯩꯗꯤ
ꯏꯁ ꯍꯥ ꯃꯤꯁꯦ ꯃꯤꯁꯦ ꯃꯔꯤꯁꯦ ꯑꯁ- ꯇꯥꯕ ꯅꯨꯡꯉꯥꯏꯌꯦ ꯖꯥꯠ ꯖꯥꯠ ꯏꯁꯇꯣꯔꯤ ꯇꯦꯂꯤꯡꯒꯨꯝꯕꯗ ꯌꯥꯎꯕ ꯃꯥꯜꯂꯦ ꯑꯩ
ꯏꯁꯇꯣꯔꯤ ꯏꯁꯇꯣꯔꯤ ꯀꯥꯅꯤꯡꯒꯨꯝꯕ
ꯅꯪꯁꯦ ꯋꯥꯔꯤ ꯂꯤꯕꯗ ꯌꯥꯝ ꯐꯥꯒꯗꯕ ꯃꯥꯜꯂꯦꯀꯣ
ꯏꯄꯨ ꯏꯄꯨꯈꯣꯏꯅꯁꯨ ꯂꯤꯕꯤꯌꯦ ꯏꯄꯨ ꯈꯣꯏꯒꯤꯁꯨ ꯂꯤꯕꯤꯌꯦ ꯑꯕꯣꯛ ꯈꯣꯏꯒꯤꯁꯨ ꯂꯤꯕꯤꯌꯦ ꯑꯁ ꯑꯩ ꯑꯣꯏꯅ ꯂꯤ
ꯇꯨꯔꯤ ꯍꯥꯏꯕ꯭ꯔꯥ ꯇꯥꯗ꯭ꯔꯦꯅꯦ
ꯏꯄꯨ ꯈꯣꯏꯒꯤꯁꯨ ꯋꯥꯔꯤ ꯂꯤꯕꯤꯌꯦ ꯑꯕꯣꯛ ꯈꯣꯏꯒꯤꯁꯨ ꯋꯥꯔꯤ ꯂꯤꯕꯤꯌꯦ ꯏꯅꯦ ꯈꯣꯏꯁꯨ ꯁꯨ ꯋꯥꯔꯤ ꯂꯤꯕꯤꯌꯦ ꯑꯩꯅ ꯃꯣꯏꯒꯤ ꯇꯥꯗ꯭ꯔꯦꯗ ꯑꯩꯅ ꯑꯗꯨꯝ ꯂꯤꯕꯤꯌꯦꯗ
ꯑꯩꯒꯤꯁꯨ ꯈꯔ ꯂꯤꯕꯤꯔꯨꯅꯦ ꯑꯗꯨꯗꯤ
ꯂꯤꯕꯤꯌꯣ ꯂꯤꯕꯤꯌꯣ
ꯀꯔꯤ ꯋꯥꯔꯤ ꯂꯤꯕꯤꯌꯣꯔꯥ
ꯀꯔꯤ ꯋꯥꯔꯤ ꯂꯤꯅꯤꯡꯕ꯭ꯔꯥ ꯅꯪ ꯀꯔꯤ ꯋꯥꯔꯤ ꯂꯤꯅꯤꯡꯕ꯭ꯔꯥ ꯅꯪꯅ ꯅꯤꯡꯕꯗꯣ ꯑꯗꯨꯝ ꯂꯤꯌꯣ
ꯑꯩꯗꯤ ꯅꯪꯒꯤ ꯂꯤꯅꯤꯡꯗꯦ ꯑꯩꯗꯤ ꯅꯪꯒꯤ ꯁꯛꯈꯪꯗꯕꯅꯤꯅ
ꯑꯦ ꯑꯦ ꯑꯦ ꯂꯤꯅꯤꯡꯗꯦ ꯀꯥꯏꯅ ꯍꯨꯡ ꯈꯪꯉꯦ ꯍꯥꯏꯕ ꯅꯠꯇ꯭ꯔꯥ
ꯏꯁ ꯈꯪꯕꯗꯣ ꯑꯪ ꯍꯪ ꯈꯔ ꯀꯨꯏꯔ ꯑꯃꯨꯛ ꯀꯥꯎꯈ꯭ꯔꯦ ꯅꯪ ꯅꯍꯥꯟ ꯈꯩꯗꯤ ꯈꯪꯕꯅꯦ ꯑꯁ ꯑꯣꯛ ꯃꯥꯟꯕꯗꯒꯤ ꯀꯥꯎꯈ꯭ꯔꯦ ꯎꯗꯕ ꯀꯨꯏꯗꯕꯅꯦ ꯀꯨꯏꯔꯕꯅꯤꯅ
ꯑꯦꯁ ꯑꯦꯁ ꯑꯦꯁ
ꯏꯁ ꯏꯁ ꯍꯥꯏꯔꯗꯤ ꯑꯣ ꯑꯣ ꯍꯥꯏꯒꯗꯕ
ꯍꯥꯏꯌꯨꯅꯦ ꯍꯥꯏꯌꯨꯅꯦ ꯏꯁ ꯏꯁ ꯍꯥꯏꯔꯗꯤ ꯑꯣ ꯑꯣ ꯍꯥꯏꯌꯨꯅꯦ ꯅꯪ
ꯅꯠꯇꯦ ꯏꯁ ꯏꯁ꯫ ꯏꯁ ꯏꯁ ꯍꯥꯏꯔꯗꯤ ꯑꯩꯅ ꯗꯥ ꯍꯥꯏꯒꯗꯕ ꯅꯪꯅ ꯗꯥ ꯗꯥ ꯍꯥꯏꯔꯗꯨꯗꯤ ꯅꯪꯅ ꯇꯨ ꯇꯨ ꯍꯥꯏꯒꯗꯕ꯫ ꯏꯁ ꯗ ꯇꯨ ꯀꯃꯤꯡ ꯍꯥꯏꯒꯗꯕ꯫
ꯑꯍꯪ ꯑꯍꯪ
ꯆꯨꯟꯗ꯭ꯔꯣ ꯑꯍꯥꯍꯥ
ꯈꯪꯗ꯭ꯔꯦ ꯅꯪꯒꯤ ꯆꯦ ꯆꯨꯝꯕ꯭ꯔꯥ ꯆꯨꯝꯗꯕ꯭ꯔꯥ ꯍꯥꯏꯕꯁꯦ꯫
ꯍꯧꯖꯤꯛꯀꯥꯟꯒꯤ ꯅꯨꯄꯤꯁꯤꯡꯁꯦ꯫ ꯇꯥꯕ꯭ꯔꯣ꯫
ꯀꯩꯅꯣ꯫
ꯍꯧꯖꯤꯛꯀꯥꯟꯒꯤ ꯅꯨꯄꯤꯁꯦ ꯀꯔꯤꯒꯤꯔꯥ ꯌꯥꯝ ꯌꯥꯝ ꯃꯁꯥꯛ ꯌꯥꯝ ꯐꯖꯒꯟꯕꯁꯦ꯫
ꯅꯪꯁꯨ ꯐꯖꯩ ꯅꯆꯦꯁꯨ ꯐꯖꯩ ꯅꯅꯥꯎ ꯅꯨꯨꯄꯤꯁꯨ ꯅꯆꯥꯟꯅꯨꯄꯤꯁꯨ꯫ ꯐꯖꯩ
ꯈꯪꯕꯗꯣ ꯈꯪꯕꯗꯣ ꯑꯦ ꯏꯁ꯫
ꯅꯣꯏꯗ꯫
ꯑꯁ ꯅꯪꯒꯤꯁꯦ
ꯑꯩꯒꯤ ꯁꯦ ꯀꯔꯤ
ꯈꯪꯗꯦꯗ꯫
ꯈꯪ ꯍꯪꯉꯣꯍꯦ ꯈꯔ ꯈꯔꯗꯤ ꯑꯩ ꯄꯥꯈꯪꯅ ꯃꯤꯠ ꯑꯅꯤ ꯂꯩꯌꯦ ꯅꯥꯀꯣꯡ ꯑꯅꯤ ꯄꯥꯜꯂꯦ ꯆꯤꯟ ꯂꯩꯌꯦ ꯌꯥ ꯄꯥꯜꯂꯦ ꯌꯥꯁꯨ ꯌꯣꯄꯥꯗꯒꯤ ꯍꯦꯟꯅꯁꯨ ꯆꯥꯎꯗꯦ
ꯆꯥꯎꯗꯦ ꯎꯝ ꯃꯤꯁꯦ ꯅꯨꯄꯤꯒꯁꯨ ꯌꯥꯝ ꯀꯣꯏꯔꯝꯕ ꯃꯥꯜꯂꯦ ꯀꯣ
ꯑꯁ ꯅꯨꯄꯤꯒꯤ ꯋꯥꯔꯤꯗꯨ ꯇꯣꯛꯑꯣꯗ ꯀꯥꯏꯗ ꯅꯨꯄꯤ ꯀꯔꯤ ꯀꯥꯟꯅꯅꯤꯉꯥꯏ ꯅꯨꯄꯤ ꯀꯣꯏꯔ ꯑꯁ ꯊꯕꯛ ꯆꯠꯂ ꯋꯥꯅ ꯍꯜꯂꯛꯑꯅꯤ ꯅꯨꯄꯤꯗꯤ ꯁꯥꯎꯔꯛꯑꯅꯤ ꯀꯔꯤ ꯐꯣꯟ ꯇꯧꯔꯛꯇꯦ ꯇꯧꯔꯛꯇ꯭ꯔꯦ ꯍꯥꯏꯅ ꯁꯥꯎꯔꯛꯑꯅꯤ
ꯑꯦꯛꯁꯄꯤꯔꯤꯌꯦꯟꯁ ꯂꯩꯕ ꯃꯥꯜꯂꯦ ꯑꯦꯛꯁꯄꯤꯔꯤꯌꯦꯟꯁ ꯂꯩꯕ ꯃꯥꯜꯂꯦ ꯅꯪꯁꯦ ꯌꯥꯝ ꯈꯪꯉꯝꯂꯦ꯫
ꯇꯦ ꯅꯨꯄꯤꯗꯤ ꯑꯩ ꯗꯔꯀꯥꯔ ꯇꯥꯗꯦ ꯑꯩ ꯗꯔꯀꯥꯔ
ꯑꯦ ꯗꯔꯀꯥꯔ ꯇꯥꯢꯅꯦ ꯀꯥꯏꯅ꯫
ꯁꯦꯕꯥꯟ ꯅꯨꯄꯤꯗꯤ ꯅꯪ ꯈꯛꯇ ꯇꯥꯔꯕ
ꯌꯥꯝ ꯗꯔꯀꯥꯔ ꯑꯣꯏꯕꯅꯤꯅꯦ ꯅꯨꯄꯤꯁꯨ ꯌꯥꯝ
ꯅꯪ ꯂꯩꯥꯔꯤꯁꯤꯗꯤ ꯑꯩꯒꯤꯗꯤ ꯀꯔꯤ ꯅꯪ ꯂꯩꯔꯁꯨ ꯑꯃꯨꯛ ꯑꯅꯤ ꯃꯨꯛ ꯑꯃꯨꯛꯀ ꯄꯨꯁꯜꯂꯣ ꯍꯥꯏꯕ꯭ꯔꯥ ꯅꯪꯗꯣ
ꯄꯨꯁꯜꯂꯛꯅꯤꯡꯕ꯭ꯔꯥ ꯑꯗꯨꯗꯤ꯫
ꯍꯥꯥ
ꯇꯣꯈꯔꯣꯗ ꯇꯣꯈꯔꯣꯗ
ꯅꯪꯒꯤ ꯃꯤꯇꯤ ꯂꯣꯟꯗꯣ ꯌꯥꯝ ꯁꯦꯡꯉꯦ
ꯍꯣꯢ ꯍꯥꯣꯢ ꯑꯃꯨꯛꯀ ꯍꯥꯢꯌꯣ
ꯅꯪꯒꯤ ꯃꯤꯇꯤ ꯂꯣꯟꯗꯣ ꯌꯥꯝ ꯁꯦꯡꯉꯦ ꯍꯥꯢꯕ
ꯑꯦ ꯀꯗꯥꯏꯗꯒꯤꯅꯣ
ꯎꯝ
ꯅꯪꯗꯤ ꯌꯝ ꯈꯪꯉꯝꯃꯤꯅꯦ
ꯋꯥꯗ꯭ꯔꯁꯨ ꯀꯔꯤꯒꯤꯔ ꯋꯥꯗ꯭ꯔꯦ
ꯋꯥꯔꯤꯁꯤ ꯌꯥꯝ ꯁꯥꯔꯝꯕꯒꯤ ꯑꯣꯏꯔꯝꯅꯤ ꯅꯪꯅ ꯈꯪꯂꯤꯗꯨꯅꯤ
ꯑꯣꯏ ꯕꯕꯥ ꯑꯣꯏ ꯕꯕꯥꯗꯣ
ꯎꯝ
ꯀꯦꯡꯅꯕ
ꯑꯣ
ꯑꯣꯢ ꯃꯥꯥꯗꯣ
ꯎꯝ
ꯍꯣꯏ ꯃꯥꯁꯨ ꯑꯩꯈꯣꯏ ꯈꯨꯟꯗꯒꯤꯅꯦ
ꯑꯣ
ꯑꯗꯨꯅꯦ
ꯍꯥꯥ
ꯑꯩꯈꯣꯏ ꯕꯥꯁꯨ ꯑꯩꯈꯣꯏ ꯈꯨꯟꯗꯒꯤꯅꯦ ꯑꯩꯈꯣꯏ ꯃꯥꯁꯨ ꯑꯩꯈꯣꯏ ꯈꯨꯟꯗꯒꯤꯅꯦ ꯑꯗꯨꯒꯤꯅꯦꯗ
ꯑꯣ ꯑꯗꯨꯒꯤ ꯃꯩꯇꯩ ꯂꯪ ꯌꯥꯝ ꯈꯪꯔꯃꯅꯦ
ꯈꯪꯗꯦꯍꯦ ꯀꯔꯤꯅꯣꯍꯦ ꯑꯩ ꯃꯩꯇꯩ ꯂꯣꯟ ꯈꯪꯗꯦꯍꯦ
ꯈꯪꯉꯤꯍꯦ ꯅꯪꯒꯤ ꯃꯩꯇꯩꯂꯣꯟꯗꯤ ꯑꯁ ꯌꯥꯏ
ꯅꯪ ꯅꯪ ꯍꯦꯟꯅ ꯈꯪꯉꯤꯁꯤꯗꯤ
ꯆꯠꯂꯣ ꯀꯗꯥꯏꯗꯒꯤꯅꯣ ꯅꯪ ꯃꯥꯏ ꯑꯇꯩꯂꯣꯟ ꯉꯥꯡꯔꯤ ꯄꯥꯎꯈꯨꯝ ꯄꯤꯅꯤꯡꯉꯥꯏꯁꯨ ꯂꯩꯇ꯭ꯔꯦꯅꯦ
ꯍꯧꯖꯤꯛ ꯀꯥꯏ ꯆꯠꯅꯤꯡꯉꯥꯏꯗ ꯅꯪꯅ ꯆꯠꯂꯣ ꯍꯥꯏꯕꯗꯣ ꯏꯁ ꯂꯧꯕꯣꯛꯇ ꯂꯩꯌꯦ ꯕꯖꯥꯔꯗ ꯆꯠꯂꯣ ꯍꯥꯏꯕ꯭ꯔꯥ ꯅꯪꯗꯣ
ꯈꯔ ꯄꯨꯊꯕ ꯆꯠꯂꯣ ꯍꯥꯏꯕꯅꯤꯗ ꯑꯣ
ꯄꯣꯊꯥ ꯀꯔꯥꯏꯗ ꯈꯔ ꯄꯣꯊꯥꯔꯦ ꯀꯔꯦ ꯑꯃꯨꯛ ꯀꯗꯥꯥꯏꯗ ꯄꯣꯊꯥꯅꯤ ꯆꯠꯅꯣ ꯑꯗꯨꯗꯤ ꯔꯦꯁꯇꯨꯔꯦꯟꯁꯨ ꯂꯩꯦ ꯄꯠꯇꯥꯅꯤꯔꯣ ꯍꯣꯇꯦꯜꯁꯨ ꯂꯩꯇꯦ ꯂꯧꯕ ꯑꯣꯏꯕꯅꯤꯅ ꯂꯧꯕꯨ ꯃꯖꯥꯗ ꯑꯣꯏꯕꯅꯤꯅ
ꯑꯗꯨꯁꯨ ꯄꯣꯊꯥꯒꯤ ꯃꯐꯝꯁꯨ ꯂꯩꯕꯅꯤꯅ ꯂꯧꯕꯨꯛꯇꯁꯨ
ꯑꯁ ꯍꯔꯣꯏ ꯆꯥꯕ꯭ꯔꯥ ꯅꯪ
ꯍꯥꯥ
ꯊꯔꯣꯏꯏꯗꯤ ꯆꯥꯕ꯭ꯔꯥ
ꯆꯠꯂꯣ ꯆꯥꯗꯦꯍꯦ ꯃꯅꯝꯁꯨ ꯅꯝꯊꯤꯍꯦ
ꯑꯁ ꯏꯕꯥꯅꯤ ꯃꯣꯠ ꯌꯥꯝ ꯆꯥꯟꯅꯩꯀꯣ ꯏꯕꯥꯅꯤ ꯑꯁ ꯍꯤꯡꯃꯤꯟꯅꯔꯗꯤ ꯌꯥꯝ ꯐꯒꯗꯕ
ꯑꯦ ꯑꯦ ꯑꯦ
ꯀꯔꯤ ꯀꯔꯤ ꯀꯔꯤ ꯀꯔꯤ ꯀꯔꯤ ꯀꯔꯤ ꯑꯣꯏꯔꯁꯨ ꯏꯕꯥꯅꯤ ꯍꯤꯡꯃꯤꯟꯅꯁꯦ ꯀꯣ
ꯎ ꯍꯤꯡꯃꯤꯟꯅꯁꯦ ꯍꯤꯡꯃꯤꯟꯅꯁꯦ ꯈꯪꯅꯔꯗꯤ
ꯗ꯭ꯔ ꯀ ꯅꯪꯕꯨꯁꯨꯨ ꯅꯪꯕꯨꯁꯨ ꯅꯪꯕꯨꯁꯨ ꯑꯩꯈꯣꯏ ꯕꯥꯒꯤ ꯃꯃꯧ ꯄꯥꯝꯃꯦ ꯍꯥꯏꯌꯦ ꯀꯅꯥꯅꯔ ꯑꯗꯨꯗꯤ ꯈꯪꯗꯦ
ꯎꯝ ꯄꯨꯡ ꯀꯌꯥꯗꯤ ꯌꯨꯝ ꯍꯥꯜꯂꯅꯤ ꯅꯪꯒꯤ
ꯈꯅꯥ ꯂꯩꯔꯗꯤ ꯌꯨꯝ ꯍꯜꯂꯅꯤ ꯁꯤ ꯐꯧ ꯍꯨꯟꯕ ꯂꯣꯏꯔꯗꯤ ꯌꯨꯝ ꯍꯜꯂꯅꯤ ꯑꯗꯨ ꯉꯁꯤꯒꯤꯗꯤ ꯄꯣꯊꯥꯈ꯭ꯔꯒꯦ
ꯅꯨꯡꯇꯤꯒꯤ ꯑꯗꯨꯝ ꯆꯠꯄ꯭ꯔꯥ
ꯑꯁ ꯂꯧ ꯌꯥꯝꯕꯅꯤꯅ ꯑꯁ ꯀꯨꯏꯔꯦ ꯆꯠꯄ
ꯑꯣ
ꯂꯧꯐꯝ ꯂꯧꯐꯝ ꯑꯗꯨꯗ ꯁꯤ ꯁꯨꯄꯔ ꯐꯥꯏꯥꯟꯒꯤ ꯕꯦꯛ ꯇꯧꯉ
ꯑꯣ
ꯑꯗꯨꯗꯣ ꯂꯧꯐꯝ ꯑꯃꯗ ꯑꯗꯨ ꯕꯣꯔꯥꯗꯣ ꯍꯨꯝꯐꯨꯇꯔꯥ ꯈꯪꯕ꯭ꯔꯥ
ꯍꯥꯥ
ꯍꯨꯝꯐꯨꯗꯔꯥ ꯈꯪꯕ꯭ꯔꯥ ꯁꯚꯦꯟꯇꯤ ꯁꯦꯚꯦꯟꯇꯤ ꯄ꯭ꯂꯁꯅꯦ ꯑꯃꯗꯁꯨ ꯁꯚꯦꯟꯇꯤ ꯄ꯭ꯂꯁꯅꯦ ꯑꯁ ꯑꯃꯗꯅ ꯌꯥꯡꯈꯩꯒꯤ ꯍꯛꯆꯥꯡꯗ ꯑꯁ ꯂꯧ ꯌꯥꯝꯕꯅꯤꯅ ꯎꯄꯥꯏ ꯂꯩꯇꯦ ꯍꯌꯦꯡ ꯍꯌꯦꯡꯁꯤꯗꯤ ꯂꯣꯏꯁꯤꯜꯂꯅꯤ
ꯑꯣ ꯌꯥꯝ ꯃꯅꯤꯡꯅꯦ ꯑꯗ ꯑꯗꯣ ꯃꯊꯟꯒ ꯇꯧꯕ꯭ꯔꯥ ꯅꯠꯇ꯭ꯔꯒ ꯃꯤꯒ ꯇꯧꯃꯤꯟꯅꯕ꯭ꯔꯥ
ꯑꯗꯨꯗꯤꯗ ꯑꯩꯈꯣꯏ ꯈꯤꯇꯪ ꯇꯧꯋꯦꯗ ꯏꯃꯥ ꯏꯅꯥꯎꯄꯥꯒ ꯏꯌꯥꯝꯕ ꯍꯣꯏ ꯍꯣꯏ ꯕꯥꯁꯁꯨ ꯆꯠꯂꯦ ꯃꯔꯛ
ꯌꯥꯝꯃꯦ
ꯌꯥꯟꯗꯦ ꯑꯗꯨꯐꯥꯎ ꯌꯥꯟꯗꯦ ꯅꯪ ꯂꯥꯏꯐꯝꯗꯣ
ꯍꯥꯥ
ꯅꯪ ꯃꯐꯝꯗꯣ
ꯎꯝ
ꯍꯣꯏ ꯌꯥꯔꯅꯤꯗ ꯍꯪꯈ꯭ꯔꯦ ꯍꯥꯏ ꯑꯣꯣꯔꯦꯅ ꯂꯥꯛꯀꯦ ꯅꯪꯅꯧꯕ
ꯌꯦꯑ ꯂꯥꯛꯀꯦ ꯍꯥꯏꯔꯅ ꯈꯪꯕꯗꯣ ꯈꯪꯕꯗꯣ ꯃꯐꯝꯁꯨ
ꯈꯪꯉꯦ ꯈꯪꯉꯦ ꯀꯌꯥꯃꯨꯛ ꯂꯥꯞꯄ꯭ꯔꯥ ꯑꯩꯈꯣꯏꯔꯣꯝꯗꯒꯤꯅꯤ
ꯍꯥꯥ
ꯑꯩꯈꯣꯏꯔꯣꯝꯗꯒꯤꯔꯣ ꯅꯪꯗꯣ
ꯆ
ꯑꯩꯈꯣꯏ ꯈꯨꯟ ꯃꯅꯥꯛꯇꯒꯤꯔꯣ ꯍꯥꯏꯕ
ꯍꯥꯥ ꯃ ꯀ ꯍꯥꯏꯌꯣ
ꯑꯩꯈꯣꯏ ꯈꯨꯟ ꯑꯩꯈꯣꯏ ꯈꯨꯟ ꯃꯅꯥꯛꯇꯒꯤꯔꯣ ꯍꯥꯏꯕ ꯅꯪꯗꯣ
ꯈꯪꯗꯦꯅꯦ ꯑꯩꯁꯦ ꯀꯗꯥꯏꯗꯒꯤ ꯑꯣꯏꯕ ꯃꯥꯜꯂꯦ ꯑꯩꯁꯦ
ꯅꯪꯁꯦ ꯁꯤ ꯕꯖꯥꯔ ꯃꯅꯨꯡꯗꯒꯤꯁꯨ ꯑꯣꯏꯕ ꯃꯥꯜꯂꯦ ꯑꯗꯨꯒ ꯀꯩꯅꯣꯔꯣꯝꯗꯒꯤꯁꯨ ꯑꯣꯏꯕ ꯃꯥꯜꯂꯦ ꯀꯩꯅꯣ ꯍꯥꯏ
ꯅꯪꯗꯤ ꯕꯖꯥꯔ ꯃꯅꯨꯡꯗꯒꯤꯔꯥ ꯅꯪꯒꯤ ꯕꯖꯥꯔ ꯃꯅꯨꯡꯗꯒꯤꯔꯥ
ꯕꯖꯥꯔ ꯃꯅꯨꯡꯗꯤ ꯆꯤꯡꯗꯦ ꯇꯝꯄꯥꯛ ꯆꯤꯡꯉꯦ ꯑꯩꯈꯣꯏꯗ ꯆꯤꯡꯁꯨ ꯅꯠꯇꯦ ꯇꯝꯄꯥꯛꯁꯨ ꯅꯠꯇꯦ ꯇꯝ ꯆꯤꯡ ꯍꯥꯏꯗ꯭ꯔꯥ
ꯀꯝꯖꯤꯡ ꯍꯥꯏꯅ
ꯅꯪꯗꯤ ꯅꯪ ꯁꯤ ꯇꯝꯄꯥꯛꯇꯒꯤꯔꯣ